ꯍꯜꯂꯣ꯫
ꯎꯝ꯫
ꯂꯩꯁꯥꯕꯤ ꯅꯨꯡꯉꯥꯏꯔꯤꯕ꯭ꯔ‌ꫭ꯫
ꯅꯨꯡꯉꯥꯏꯔꯤ ꯍꯥꯏꯕ ꯇꯥꯔꯤꯅꯦ ꯅꯪꯗꯤ꯫
ꯑꯩꯁꯨ ꯅꯨꯡꯉꯥꯏꯔꯤꯌꯦ ꯑꯁ ꯋꯥꯕꯅ ꯂꫭꯏꯔꯦ ꯉꯁꯤꯗꯤ꯫
ꯀꯦꯒꯤꯔꯥ
ꯊꯕꯛ ꯃꯐꯝꯗ ꯇꯨꯝꯅꯤꯡ ꯃꯟꯅ ꯈꯥꯡ ꯈꯥꯡꯉꯒ ꯇꯨꯝꯕꯁꯨ ꯌꯥꯗꯦ ꯑꯗꯨꯅ ꯂꯥꯛꯑꯦ ꯉꯁꯤꯗꯤ
ꯑꯣ ꯀꯩ ꯀꯩ ꯇꯧꯕꯒꯤꯔꯣꯅꯦ
ꯑꯌꯥ ꯑꯩꯈꯣꯏꯁꯦ ꯍꯧꯖꯤꯛꯇꯤ ꯑꯉꯥꯡ ꯑꯣꯏꯗꯕꯅꯤꯅ ꯑꯉꯥꯡꯒꯨꯝꯅ ꯐꯝꯃꯒ ꯇꯥꯛꯑꯣ ꯍꯥꯏꯕꯁꯤ ꯋꯥ ꯄꯤ ꯂꯩꯁꯥ
ꯀꯥꯏꯗ ꯀꯥꯏꯗ ꯆꯠꯂꯤꯕ
ꯑꯩ ꯉꯁꯤ ꯀꯔꯤꯔ꯫ ꯑꯥ ꯃꯣꯏꯒꯤ꯫ ꯀꯔꯤꯔꯥ ꯑꯦꯋꯦꯔꯅꯦꯁ ꯀꯦꯝ ꯑꯃꯗ ꯆꯠꯄꯅꯤꯗ꯫
ꯎꯝ
ꯑꯗꯨꯗ ꯀꯔꯤ ꯀꯔꯤ ꯃꯔꯝꯔ ꯂꯩꯅꯥ ꯃꯔꯝꯅꯦ꯫ ꯎꯝ꯫ ꯀꯃꯥꯏꯅ ꯏꯟꯁꯨꯔꯦꯟꯁ ꯀ꯭ꯂꯦꯝ ꯇꯧꯗꯣꯏꯕꯒꯨꯝꯕꯒꯤ ꯏꯖꯨꯀꯦꯠ꯫ ꯏꯖꯨꯀꯦꯠ ꯇꯧꯕꯅꯦꯗ ꯑꯗꯨꯗ ꯇꯥꯕ ꯆꯠꯂꯨꯔꯒ ꯌꯥꯝ ꯋꯥꯔꯦ꯫
ꯑꯣ ꯅꯣꯏꯁꯤꯡꯁꯦ ꯑꯥ ꯍꯥꯏꯔꯛꯑꯣ ꯍꯥꯏꯔꯛꯑꫭ꯫
ꯍꯩꯇꯕꯅꯦꯅ ꯋꯥꯔꯦ ꯇꯨꯝꯅꯤꯡꯕꯒ ꯂꯣꯏꯔꯦ꯫
ꯐꯥꯔꯁ ꯇꯥꯏꯝ ꯑꯣꯏꯕꯒꯤꯅꯤꯅ ꯈꯔ ꯂꯩꯔꯗꯤ ꯑꯗꯨꯝ ꯍꯥꯏꯅꯔꯛꯀꯅꯤꯅ꯫
ꯑꯁ ꯑꯗꯨꯗꯤ ꯈꯜꯂꯒꯗꯤ ꯂꯩꯌꯦ ꯑꯗꯨꯕꯨ꯫ ꯆꯍꯤ ꯃꯇꯥꯡꯗꯨꯅ ꯌꯥꯗꯧ ꯃꯥꯟꯗ꯭ꯔꯦꯅꯦ꯫
ꯑꯣ ꯑꯣ꯫ ꯌꯥꯔꯦ ꯆꯍꯤ ꯑꯃꯇꯪ ꯀꯥꯏ ꯍꯥꯏꯔꯛꯑꯦꯀꯣ ꯌꯥꯝꯅ ꯑꯍꯟ ꯑꯣꯏꯅꯤꯡꯕ꯭ꯔꯣ꯫
ꯑꯍꯟ ꯑꯣꯏꯈ꯭ꯔꯕꯒꯤꯅꯤꯅꯦ ꯖꯥꯠ ꯖꯥꯠ ꯃꯑꯣꯡ ꯇꯧꯔꯤꯁꯦ꯫
ꯌꯥꯔ‌ꯦꯀꯣ꯫
ꯅꯪꯗꯤ ꯍꯧꯖꯤꯛꯀꯥꯟ ꯀꯔꯤ ꯀꯔꯤ ꯇꯧꯔ ꯂꯩꯕ꯭ꯔꯣ ꯌꯥꯝ ꯅꯨꯡꯉꯥꯏꯕ ꯃꯥꯂꯤꯛꯀꫭ꯫
ꯌꯥꯝ ꯅꯨꯡꯉꯥꯏꯕ ꯁꯥꯔꯤꯅꯤꯅꯦ ꯍꯧꯖꯤꯛꯀꯥꯟꯁꯦ ꯊꯕꯛ꯫ ꯊꯕꯛ ꯌꯥꯃꯟꯕꯒꯤꯀꯣ ꯁꯨꯇꯤ ꯈꯔ ꯑꯦꯛꯁꯀ꯭ꯌꯨꯁꯀꯨꯝꯕ ꯂꯧꯔꯒ꯫ ꯀꯣꯏꯕ ꯆꯠꯂꯨꯈꯤꯒꯦ ꯍꯥꯏꯅ ꯅꯍꯥꯟꯗꯣ ꯆꯠꯄ ꯑꯩꯁꯦ꯫ ꯑꯗꯨꯒꯤꯅꯦꯕ ꯊꯕꯛ ꯈꯛꯇꯁꯨ꯫ ꯇꯧꯔꯒꯁꯨ ꯌꯥꯗꯦꯅ ꯄꯨꯁꯤꯁꯦ꯫
ꯎꯝ ꯑꯗꯨꯒ ꯅꯪꯁꯦ ꯊꯥꯏꯅ꯫ ꯃꯌꯥꯡ ꯑꯥ ꯊꯥꯏꯅ ꯀꯔꯤ ꯀꯥꯏꯗꯒꯤꯔꯥ꯫
ꯍꯥꯥ꯫
ꯗꯦꯜꯂꯤ ꯊꯥꯏꯅ ꯗꯦꯜꯂꯤꯗꯒꯤꯅꯦ ꯍꯥꯏꯅ ꯗꯦꯜꯂꯤꯒꯤ ꯃꯤ ꯑꯃ꯫ ꯑꯃꯒ ꯅꯨꯡꯁꯤꯅꯕ ꯅꯠꯇ꯭ꯔꯣ꯫
ꯀꯔꯤꯅꫭ ꯀꯔꯤ ꯄꯥꯎ ꯅꫭꯅ‌ꯦ ꯁꯤꯕꯨ꯫
ꯈꯔ ꯃꯨꯊꯠ ꯇꯧꯔꯒ ꯅꯨꯄꯥꯗꯣ꯫ ꯌꯥꯝ ꯋꯥꯡꯉꯒ ꯃꯥꯖꯦ꯫ ꯑꯥ ꯅꯣꯏꯒꯤ ꯑꯣꯐꯤꯁꯀꯤ ꯃꯦꯅꯦꯖꯔꯅꯤ ꯍꯥꯏꯕ ꯅꯨꯄꯥꯗꯣ ꯀꫭꯏꯅꯔꯤꯔꯣ
ꯑꯩꯔꯣ ꯑꯩꯒꯥꯔꯣ
ꯍꯣꯏ
ꯌꯥꯝ ꯅꯣꯛ ꯅꯤꯡꯉꯦ ꯀꯥ ꯀꯅꯥꯅ ꯍꯥꯏꯔꯤꯕ꯭ꯔꯣ
ꯑꯩꯗꯤ ꯃꯤ ꯄꯩꯁꯥ ꯄꯥꯏꯕ ꯅꯨꯄꯥꯒ ꯀꯣꯏꯅꯈ꯭ꯔꯦ ꯀꯣ ꯅ ꯂꯩꯕꯅꯦꯀꯣ ꯅꯨꯄꯥ ꯑꯩꯁꯦ ꯈꯔ ꯎꯕꯒꯨꯝ ꯇꯧꯋꯦ ꯅꯣꯏ ꯐꯣꯇꯣꯁꯨ ꯎꯌꯦ ꯋꯥꯡ ꯊꯠ ꯇꯧꯔꯒ ꯈꯔ ꯃꯨꯔꯒ ꯃꯥꯒꯤ ꯕꯦꯛꯁꯨ ꯂꯩꯔꯒ
ꯑꯌꯥ ꯐ ꯐꯣꯇꯣꯗ ꯐꯣꯇꯣ ꯀꯥꯞꯄꯒ ꯅꯍꯥꯥꯟ ꯎꯝ ꯅꯍꯥꯟ꯫
ꯇꯦꯇꯁ ꯊꯥꯒꯠ ꯄꯗꯨꯔꫭ ꯍꯥ꯫
ꯈꯪꯗꯦ ꯃꯤꯅꯗꯤ꯫ ꯑꯣꯐꯤꯁꯒꯤ ꯑꯆꯧꯕ ꯅꯨꯄꯥꯅꯤꯅ ꯍꯥꯏꯅ ꯇꯥꯏꯌ‌ꯦꯅꯦ꯫
ꯑꯌꯥ ꯃꯤꯁꯤꯡꯁꯨ ꯑꯗꯨꯃꯥꯏ ꯇꯧꯔꯤꯅꯤꯅꯦ꯫ ꯑꯁꯤꯒꯨꯝꯕ ꯔꯨꯃꯔꯁꯇꯤ ꯌꯥꯝ ꯊꯨꯅ ꯆꯠꯂꯦ ꯍꯥꯏꯕꯗꯣ꯫
ꯍꯣꯏ ꯑꯣꯏꯌꯦ ꯃꯄꯥꯟꯗ ꯂꯩꯔꯗꯤꯀꯣ ꯃꯤꯁꯤꯡꯅ꯫ ꯑꯗꯨꯃꯥꯏꯅ ꯑꯗꯨꯃꯥꯏꯅ ꯑꯗꯨ ꯅꯪꯗꯤ ꯊꯕꯛꯁꯨ ꯑꯆꯧꯕ ꯇꯧꯋꯦ ꯅꯨꯡꯉꯥꯏꯀꯣ ꯃꯤꯗꯤ꯫
ꯀꯔꯤꯒꯤ ꯆꯥꯎꯕꯅꯣ ꯉꯥꯎꯕ꯭ꯔꯥꯅꯦ ꯁꯤꯒꯦ ꯁꯤꯒꯦ ꯇꯧꯔꯒ ꯂꯩꯔꯤꯕꯗꯨꯕꯣ
ꯊꯕꯥꯛ ꯆꯥꯎꯕꯒꯤꯅꯤꯅꯥ ꯔꯦꯁꯄꯣꯟꯁꯤꯕꯤꯂꯤꯇꯤꯁꯨ ꯆꯥꯎꯕ ꯄꯩꯁꯥꯁꯨ ꯆꯥꯎꯕꯥ
ꯅꯨꯉꯥꯏꯔꯦꯀꯣ ꯅꫭꯏ
ꯈꯪꯗꯦꯗ ꯀꯔꯤꯕ
ꯂꯩꯁꯥꯕꯤ ꯊꯣꯛ
ꯑꯥ ꯍꫭꯏ ꯑꯗꯨꯕꯨꯗꯤ ꯆꯨꯝꯗꯧ ꯃꯥꯜꯂꯦ
ꯌꯥꯏꯌꯦ ꯆꯨꯝꯕ ꯉꯥꯛꯅꯦ ꯇꯥꯔꯤꯁꯦ
ꯌꯥꯝ ꯅꯣꯛꯅꯤꯡꯉꯦꯀꯣ ꯋꯥꯔꯤꯁꯦ ꯖꯥꯠ ꯖꯥꯠ ꯇꯧꯔꯛꯑꯦ ꯑꯩꯈꯣꯏꯔꯣꯝꯗ ꯍꯨꯏ ꯌꯥꯝ ꯂꯩꯌꯦꯅꯦ ꯍꯨꯏ ꯃꯈꯣꯟ ꯇꯥꯕ꯭ꯔꯥ
ꯑꯦ ꯑꯈꯣꯏꯁꯨ ꯆꯞ ꯃꯥꯟꯅꯩꯌꯦ ꯅꯨꯡꯗꯥꯡ ꯑꯣꯏꯔꯗꯤ ꯍꯨꯏꯒꯤ ꯂꯩꯀꯥꯏ ꯑꯣꯏꯔꯦ ꯑꯩꯈꯣꯏꯁꯨ ꯃꯄꯥꯟꯁꯨ ꯊꯣꯛꯄ ꯌꯥꯗꯔꯦ
ꯎꯝ ꯍꯨꯏꯅꯥꯀꯟꯅ ꯃꯣꯏꯒꯤ ꯃꯐꯝ ꯑꯣꯏꯔ ꯂꯩꯔꯦ ꯍꯧꯖꯤꯛꯁꯦ
ꯎꯝ ꯆꯤꯛꯀꯦ ꯆꯤꯛꯀꯦ ꯇꯧꯔꯒ ꯑꯩꯕꯨ ꯊꯥꯏꯅ ꯑꯁꯤ ꯂꯩꯀꯥꯏꯗ ꯂꯥꯛꯄ ꯀꯥꯟꯗ ꯍꯨꯏ ꯃꯌꯥꯝ ꯂꯩꯌꯦ ꯑꯗꯣ ꯑꯩꯕꯨ ꯁꯛ ꯈꯪꯗꯕ ꯅꯤꯅ ꯍꯞꯇꯥ ꯑꯃꯒꯨꯝꯕꯗꯤ ꯍꯨꯏꯅ ꯆꯤꯛꯀꯦ ꯇꯧꯔꯦ ꯌꯨꯝꯗ ꯆꯪꯒꯦ ꯇꯧꯕ ꯀꯥꯟꯗ ꯍꯨꯏꯅ ꯂꯣꯏꯅ ꯑꯩꯉꯣꯟꯗꯀꯣ ꯌꯥꯝ ꯋꯥꯈꯤꯕꯅꯦ
ꯅꯦꯅꯦ ꯑꯩ ꯑꯩꯕꯨꯗꯤ ꯑꯩꯗꯤ ꯏꯚꯤꯅꯤꯡꯒꯨꯝꯕꯗ ꯀꯩꯅꯣ ꯇꯧꯗꯕꯅꯤꯅꯀꯣ ꯃꯣꯔꯅꯤꯡꯒꯨꯝꯕ ꯈꯛ ꯇꯥ ꯇꯧꯕꯅꯤꯅ ꯑꯗꯨꯒꯨꯝꯕꯗꯤ ꯈꯪꯗꯦ ꯑꯗꯨꯕꯨ ꯅꯨꯡꯗꯥꯡ ꯑꯣꯏꯈ꯭ꯔꯦ ꯍꯥꯏꯔꯗꯤ ꯍꯨꯏꯒꯤ ꯃꯈꯣꯟꯒꯤ ꯃꯈꯣꯟ ꯀꫭ ꯉꯥꯛꯇꯅꯤ
ꯍꯣꯏꯌꯦ ꯍꯟꯗꯥꯛ ꯀꯥꯟꯖꯤ ꯃꯤꯛꯁꯨ ꯀꯨꯏꯅ ꯄꯥꯡꯕ ꯉꯝꯗ꯭ꯔꯤ ꯇꯨꯝꯅꯤꯡꯕꯗꯥ ꯇꯨꯝꯅꯤꯡꯕꯗꯥ ꯇꯨꯝꯕꯥ ꯅꯨꯡꯉꯥꯏ ꯍꯟꯗꯛ ꯀꯥꯟ ꯌꯥꯗ꯭ꯔꯦꯅꯦ ꯑꯩꯁꯦ
ꯇꯨꯝꯕ ꯅꯨꯡꯉꯥꯏꯔꯗꯤ ꯐꯔꯦꯅꯦ ꯑꯩꯗꯤꯀꯣ ꯇꯨꯝꯕ ꯃꯇꯝ ꯌꯧꯈ꯭ꯔꯁꯨ ꯇꯨꯝꯗꯕꯤ ꯒꯦꯝ ꯁꯥꯟꯅ ꯁꯥꯟꯅꯔ ꯂꯩꯕꯒꯤ ꯈꯟꯗꯦ ꯇꯨꯝꯕꯁꯦ ꯌꯥꯝ ꯋꯥꯠꯈ꯭ꯔꯕ ꯃꯥꯜꯂꯦ ꯃꯤꯠ ꯁꯨ ꯗꯥꯛ ꯁꯦꯗꯣ ꯉꯥꯛꯇ ꯂꯩꯔꯒ ꯂꯩꯌꯦ ꯗꯥꯛ ꯁꯥꯔꯀꯜ ꯍꯥꯏꯕ ꯗꯥꯛ ꯁꯤꯠ__ ꯗꯣ ꯍꯥꯏꯌꯦ
ꯑꯩ ꯑꯩꯏꯁꯨ ꯇꯨꯝꯕ ꯍꯩꯇꯅ ꯂꯩꯕꯅꯦ ꯑꯥꯝ ꯑꯩꯈꯣꯏꯁꯦꯀꯣ ꯅꯥꯏꯠ ꯁꯤꯐꯀꯨꯝꯕ ꯇꯧꯕꯁꯦ ꯌꯥꯝ ꯋꯥꯏꯑꯦ ꯇꯨꯝꯕ ꯈꯪꯗ꯭ꯔꯦ ꯑꯗꯨꯃꯥꯏꯅ ꯇꯧꯋꯦ ꯑꯗꯣ ꯍꯟꯗꯛ ꯍꯟꯗꯛ ꯀꯥꯟꯁꯦ ꯗꯦ ꯁꯤꯐ ꯇꯧꯕ ꯉꯟꯅ ꯍꯧꯒꯠꯀꯗꯕ ꯂꯩꯕꯒꯤꯀꯣ ꯀꯥ__ ꯇꯨꯝ ꯇꯨꯝꯕꯗꯣ ꯑꯗꯨꯝ ꯇꯨꯝꯒꯦ ꯍꯥꯏꯔꯗꯤ ꯁꯠ ꯁꯠ ꯇꯨꯝꯊꯣꯛꯑꯦ ꯊꯥꯏꯅ ꯀꯨꯝꯅ__ ꯇꯨꯝꯕ ꯋꯥꯔꯒ ꯂꯩꯕꯗꯤ ꯇꯧꯗ꯭ꯔꯦ
ꯑꯣ ꯐꯩꯌꯦꯅꯦ ꯑꯗꯣ ꯑꯩꯗꯤ ꯉꯟꯅ ꯍꯧꯒꯠꯂꯣ ꯍꯥꯏꯔꯁꯨ ꯑꯗꯨꯝ ꯊꯦꯡꯅ ꯇꯨꯝꯒꯗꯕ ꯃꯥꯜꯂꯦ ꯑꯩꯒꯤ ꯁꯛꯁꯦꯀꯣ ꯌꯥꯗꯦ ꯍꯥꯏꯕ
ꯄꯩꯁꯥꯒꯤ ꯃꯇꯥꯡ ꯑꯣꯏꯔꯗꯤ ꯂꯣꯏ ꯌꯥꯔꯛꯀꯅꯤꯗ ꯂꯩꯁꯥꯕꯤ
ꯑꯣ ꯑꯗꯨ ꯑꯣꯏꯔꯗꯤ ꯑꯌꯨꯛ ꯉꯟꯇꯥꯅ ꯇꯧꯕ ꯇꯧꯔꯦ ꯑꯥ ꯑ ꯑꯗꯨ ꯍꯥꯏꯔꯒ ꯑꯩ ꯀꯩꯅꯣ ꯑꯃ__ ꯅꯤꯡꯁꯤꯡꯂꯛ ꯑꯦꯅꯦ ꯑꯩꯈꯣꯏꯒꯤ ꯇꯤꯝꯗꯣ ꯀ꯭ꯂꯥꯏꯟꯁꯤꯡ ꯂꯥꯛ__ ꯀꯅꯤ ꯍꯥꯏꯌꯦꯕꯥ ꯀꯣ ꯑꯗꯨꯗꯣ ꯍꯞꯇꯥ ꯑꯃꯥ ꯁꯦ ꯉꯟꯅ ꯂꯥꯛꯀꯗꯕꯅꯦ ꯍꯥꯏꯌꯦ__ ꯑꯣꯐꯤꯁꯇꯣ ꯄꯨꯡ ꯅꯥꯏꯟꯗꯒꯤ ꯌꯧꯒꯗꯕ ꯎꯝ ꯑꯗꯨꯝ__ ꯑꯗꯨꯃꯥꯏꯅꯥ ꯇꯧꯔꯗꯤ ꯑꯩꯁꯨ ꯀꯩꯅꯣ ꯇꯧꯒꯗꯕ ꯃꯥꯜꯂꯦ ꯑꯩꯅꯥ__ ꯈꯟꯕꯗꯥ ꯅꯍꯥꯟꯁꯨ ꯀꯩꯅꯣ ꯑꯥꯔꯣꯝꯗ ꯁꯦꯚꯦꯟ ꯔꯣꯝꯗꯀꯣ ꯑꯗꯨꯃꯥꯏꯅ ꯇꯧꯋꯦ ꯕꯦꯂꯟꯗꯨꯔꯔꯣꯝꯗ ꯑꯗꯨꯃꯥꯏꯅ ꯇꯧꯕꯒꯤ ꯍꯟꯗꯛꯁꯤꯁꯨ ꯑꯗꯨꯃꯥꯏꯅ ꯇꯧꯒꯗ꯭ꯔꯥ ꯈꯪꯗꯦ
ꯑꯣ ꯑꯗꯨꯗꯤ ꯐꯔꯦꯅꯦ ꯆꯠꯃꯤꯟꯅꯕ
ꯎꯝ ꯑꯗꯨꯔꯣꯝꯗꯅꯦ ꯍꯥꯏꯔꯗꯤ ꯆꯠꯃꯤꯟꯅꯕ ꯌꯥꯈ꯭ꯔꯦ ꯑꯩꯅ ꯈꯟꯕꯗꯗꯤ ꯃꯣꯁꯂꯤ ꯀ꯭ꯂꯥꯏꯟ ꯍꯣꯏꯅ ꯚꯤꯖꯤꯠ ꯇꯧꯕꯁꯦ ꯑꯗꯨꯒꯤ ꯋꯥꯐꯝꯗꯅꯦꯕꯀꯣ ꯑꯩꯈꯣꯏꯅ ꯇꯣꯉꯥꯟ ꯇꯣꯉꯥꯟꯅ ꯂꯩꯔꯁꯨ ꯑꯗꯨꯒꯤ ꯑꯗꯨꯔꯣꯝꯗ ꯑꯣꯏꯅ ꯇꯣꯛ__ ꯃꯥꯜꯂꯦ ꯗꯨꯏ ꯅꯪꯗꯨ ꯎꯝ ꯕꯤꯐꯣꯔ ꯅꯥꯏꯟꯅꯦꯅꯥꯀꯣ ꯅꯣꯏꯒꯤ ꯑꯣꯐꯤꯁ ꯌꯧꯕꯗꯣ ꯑꯗꯨ ꯑꯣꯏꯔꯗꯤ ꯑꯗꯨꯝ ꯆꯠꯃꯤꯟꯅꯕ ꯌꯥꯔꯦ
ꯑꯗ ꯌꯧꯌꯦ ꯑꯩꯗꯤ ꯑꯥꯏꯠ ꯊꯥꯔꯇꯤꯗꯅꯦ ꯑꯩꯒꯤ ꯊꯕꯛ ꯎꯝ__ ꯍꯧꯕꯁꯦ
ꯑꯣ ꯑꯣ ꯑꯗꯨꯗꯤ ꯅꯪ ꯅꯪ ꯆꯠꯄ ꯀꯥꯟꯗ ꯆꯠꯄ ꯌ ꯌꯥꯔꯦ ꯍꯜꯂꯛꯄ ꯀꯥꯟꯗꯁꯨ ꯑꯗꯨꯝ ꯅꯪꯕꯨ ꯉꯥꯏꯕ ꯌꯥꯔꯦꯅꯦ
ꯍꯣꯏ ꯑꯗꯨ ꯅꯣꯏꯒꯤ ꯂꯩꯐꯝ ꯊꯕꯛ ꯃꯐꯝꯒ ꯑꯩꯒꯤ ꯃꯐꯝꯁꯦ ꯑ ꯏꯁꯇꯦꯁꯟ ꯑꯃꯈꯛꯅꯦ ꯗꯤꯁꯇꯦꯟꯁ ꯂꯩꯕꯗꯣ ꯑꯗꯨꯕꯨ ꯑꯩꯁꯨ ꯈꯣꯡꯅꯗꯤ ꯅꯣꯏꯒꯤꯗ ꯆꯪ ꯆꯠꯅꯤꯡꯗꯦ ꯑꯩꯒꯤꯗꯒꯤ ꯑꯗꯨꯝ ꯎꯝ__ ꯎꯝ ꯀꯩꯅꯣ ꯂꯥꯛꯔꯒ ꯑꯗꯨꯗ ꯅꯪ ꯆꯪꯕꯗꯤ ꯌꯥꯏꯌꯦ ꯑꯗꯨꯕꯨ ꯎꯝ
ꯑꯥ
ꯃꯐꯝ ꯐ ꯂꯩꯕ ꯂꯩꯇꯕ ꯑꯗꯨ ꯌꯦꯡꯕ ꯇꯥꯔꯦꯅ
ꯎꯝ ꯌꯦꯡꯕ ꯇꯥꯔꯦ
ꯌꯥꯝ ꯂꯥꯞꯄꯗꯤ ꯑꯣꯏꯗꯦ
ꯎꯝ
ꯏꯁꯇꯦꯁꯟ ꯑꯃ ꯑꯃꯉꯥꯛꯅꯦ
ꯎꯝ ꯄꯨꯟꯁꯦ ꯑꯩꯗꯤ ꯉꯁꯤ ꯐꯤꯁꯁꯦꯁꯨ ꯁꯨꯇꯤ ꯂꯧꯋꯦꯕꯀꯣ ꯋꯥꯏꯌꯦ ꯍꯥꯏꯅ ꯀꯣꯏꯕ ꯆꯠꯄꯒꯤ ꯑꯗꯨꯗꯤ ꯁꯨꯇꯤ ꯂꯧꯕꯅꯦ ꯑꯗꯨꯝ ꯁꯨꯇꯤ ꯂꯧꯕꯒꯤꯔꯥ ꯈꯪꯗꯦ ꯃꯇꯝꯁꯦ ꯌꯥꯝ ꯊꯨꯅ ꯆꯠꯈ꯭ꯔꯦꯅꯦ ꯑꯃꯨꯛꯀ ꯄꯨꯡꯁꯦ ꯑꯥ ꯌꯧꯈ꯭ꯔꯦ ꯄꯨꯡ ꯇꯔꯥ ꯑꯃꯨꯛꯀ ꯇꯥꯗꯧꯔꯦꯅꯦ
ꯑꯣꯌꯦ ꯑꯩ ꯑꯩꯁꯨ ꯇꯨꯝꯕ ꯃꯇꯝ ꯌꯧꯔꯦ ꯍꯥꯏꯅ ꯁꯤꯒꯅꯦꯜꯗꯤ ꯄꯤꯕ ꯍꯧꯔꯦ
ꯃꯤꯠ ꯂꯨꯝꯃꯛꯑꯦ ꯍꯥꯏꯌꯣ
ꯑꯣ ꯅꯨꯡꯊꯤꯟ ꯆꯨꯞꯄꯗꯣ ꯑꯩ ꯉꯁꯤ ꯌꯨꯝ ꯌꯧꯗ꯭ꯔꯤꯀꯥꯟꯗ ꯇꯁ ꯕꯁꯇ ꯐꯝꯃꯒ ꯇꯨꯝꯕ ꯅꯨꯡꯉꯥꯏꯌꯦ ꯍꯥꯏꯕ ꯀꯥꯟꯗ ꯌꯨꯝ ꯃꯐꯝ ꯌꯧꯋꯦ ꯑꯁꯤꯁꯨ ꯕꯣꯔꯗ ꯌꯧꯋꯦ ꯑꯗꯨꯗꯒꯤ ꯑꯩꯁꯦ ꯃꯦꯇ꯭ꯔꯣ ꯂꯧꯒꯦꯅ ꯃꯦꯇ꯭ꯔꯣꯗ ꯑꯗꯨꯝ ꯂꯧꯕꯗꯤ ꯎꯝ ꯊꯨꯅꯗꯤ ꯌꯧꯕꯀꯣ ꯑꯗꯣ ꯑꯩꯈꯣꯏꯒꯤ ꯂꯩꯐꯝ ꯃꯅꯛꯄ ꯑꯣꯏꯗꯕꯅꯤꯅ ꯈꯣꯡꯅ ꯆꯠꯀꯗꯕꯅꯤꯅ ꯑꯗꯨꯗ ꯃꯇꯝ ꯃꯥꯡꯉꯤ ꯌꯧꯕꯕꯨꯗꯤꯀꯣ ꯍꯥꯏꯗꯤ ꯑꯝ ꯃꯇꯝ ꯑꯃꯈꯛꯇ ꯂꯥꯛꯑꯦꯕꯀꯣ ꯑꯗꯨꯗ ꯑꯩ ꯍꯦꯛ ꯑ ꯀꯩꯅꯣ ꯌꯨꯝꯒꯤ ꯂꯝꯕꯤꯗ ꯌꯧꯕ ꯀꯥꯟꯗ ꯑꯗꯨ ꯃꯇꯝꯗ ꯃꯦꯇ꯭ꯔꯣꯁꯦ ꯂꯥꯛꯄ ꯃꯇꯝ ꯑꯣꯏꯌꯦ ꯑꯗꯣ ꯍꯦꯛ ꯍꯦꯛꯗꯤ ꯂꯧꯕ ꯌꯥꯏꯌꯦ ꯑꯗꯣ ꯑꯩꯅ ꯅꯍꯥꯟꯗꯒꯤ ꯂꯧꯗꯕꯗꯣ ꯎꯝ ꯀꯩꯅꯣ ꯑꯃꯨꯛꯀ ꯈꯣꯡꯅ ꯆꯠꯀꯅꯤ ꯍꯥꯏꯅ ꯑꯩꯅ ꯂꯧꯗꯕ ꯑꯗꯣ ꯉꯁꯤꯗꯤ ꯃꯟ ꯗꯦꯅꯤꯅ ꯒꯥꯔꯤ ꯐꯪꯕ ꯌꯥꯝ ꯋꯥꯏꯌꯦ ꯑꯗꯨꯒ ꯂꯦꯞꯄ꯭ꯔꯒ ꯂꯥꯛ ꯄꯨꯡ ꯑꯝꯗꯤ ꯑꯗꯨꯒꯤ ꯑꯩꯅ ꯃꯦꯇ꯭ꯔꯣꯗ ꯃꯤꯅꯤꯠ ꯇꯔꯥꯁꯨ ꯆꯠꯇꯦꯕ ꯖꯡ ꯂꯥꯛꯄꯁꯦ ꯑꯃꯛ ꯑꯝ ꯃꯦꯇ꯭ꯔꯣ ꯉꯥꯏꯔꯒ ꯃꯦꯇ꯭ꯔꯣꯕꯨ ꯂꯥꯛꯈ꯭ꯔꯗꯤ ꯃꯤꯅꯤꯠ ꯇꯔꯥꯁꯨ ꯆꯠꯇꯦ ꯇ꯭ꯔꯥꯐꯤꯛꯁꯨ ꯌꯥꯎꯗ꯭ꯔꯦ ꯑꯗꯨꯕꯨ ꯈꯣꯡꯅ ꯆꯠꯄ ꯈꯔ ꯀꯨꯏꯅ ꯑꯗꯨꯗꯒꯤꯅꯦ ꯑꯩꯅ ꯇꯜꯂꯤꯁꯦ
ꯎꯝ ꯆꯨꯝꯗꯤ ꯆꯨꯝꯃꯤꯅꯦ ꯃꯦꯠꯇ꯭ꯔꯣ ꯇꯤ ꯃꯇꯝꯗꯤ ꯁꯦꯐ ꯇꯧꯈ꯭ꯔꯦꯅ ꯕꯁꯇꯨ ꯆꯠꯄ ꯁꯔꯨꯛꯇꯤ ꯕꯁꯇꯤ ꯑꯦꯚ꯭ꯔꯤ ꯏꯁꯇꯣꯞ ꯇ ꯃꯨꯛꯀ ꯈꯥꯝꯈꯤꯅꯤ ꯇ꯭ꯔꯥꯐꯤꯛ ꯂꯩꯔ ꯂꯩꯔꯗꯤ ꯑꯃꯨꯛꯀ ꯈꯥꯝꯈꯤꯅꯤ ꯑꯗꯨꯃꯥꯏꯅ ꯇꯧꯔ ꯂꯩ ꯍꯥꯏꯕ
ꯑꯣꯏꯌꯦ ꯑꯣꯏꯌꯦ
ꯃꯤꯅꯤꯠ ꯇꯔꯥ ꯆꯠꯄ ꯌꯥꯕꯗꯣ ꯄꯨꯡ ꯃꯈꯥꯏ ꯆꯠꯈ꯭ꯔꯦ ꯄꯨꯡ ꯑꯃ ꯑꯗꯨꯃꯥꯏꯅ ꯆꯠꯄꯅꯤꯅ
ꯎꯝ ꯃꯇꯝ ꯌꯥꯝ ꯃꯥꯡꯉꯦ ꯂꯣꯏꯅꯃꯛꯇ ꯃꯦꯇ꯭ꯔꯣ ꯂꯩꯈ꯭ꯔꯗꯤ ꯌꯦ ꯑꯩꯈꯣꯏꯗꯤ ꯎ ꯎꯕ ꯐꯪꯗꯧ ꯃꯥꯟꯗ꯭ꯔꯦꯅꯦ ꯄꯨꯟꯁꯤ ꯆꯨꯞꯄꯗꯤ ꯃꯄꯥꯟꯗ ꯂꯩꯕ ꯌꯥꯗ꯭ꯔꯦꯅ
ꯑꯗꯨꯅꯦ ꯆꯍꯤꯁꯨ ꯌꯥꯝꯒꯠꯂꯛꯑꯦ ꯍꯟꯕ ꯃꯇꯝꯗꯤ ꯌꯧꯈ꯭ꯔꯦ
ꯍꯟꯕ ꯃꯇꯝ ꯉꯥꯛ ꯅꯠꯇꯅ ꯌꯨꯝꯁꯨ ꯄꯥꯟꯕ ꯃꯇꯝ ꯌꯧꯔꯛꯑꯦ ꯅꯨꯄꯥꯕꯨꯗꯤ ꯂꯩꯖ ꯇ꯭ꯔꯦ
ꯅꯨꯄꯥ ꯊꯤꯕ ꯌꯥꯈ꯭ꯔꯦ ꯍꯧꯖꯤꯛꯀꯥꯟꯁꯦ ꯍꯧꯖꯤꯛꯀꯥꯟꯗꯤ ꯅꯨꯄꯥꯅ ꯑ ꯅꯨ ꯅꯨꯄꯤꯅ ꯅꯨꯄꯥ ꯊꯤꯅꯈ꯭ꯔꯕꯅꯦꯀꯣ ꯅꯨꯄꯥꯅ ꯅꯨꯄꯤ ꯊꯤꯗ꯭ꯔꯕꯅꯦ
ꯑꯗꯨꯗꯤꯅꯦ ꯂꯨꯔꯤꯁꯦ ꯑꯩꯗꯤ ꯃꯑꯣꯡ ꯈꯔ ꯂꯩꯕꯅꯦꯅ ꯐꯪꯗ꯭ꯔꯗꯧ ꯃꯥꯟꯗ꯭ꯔꯦ ꯑꯗꯨ ꯌꯧꯔꯗꯤ
ꯎꯝ ꯑꯗꯨꯗꯣ ꯐꯪꯗ꯭ꯔꯦ ꯍꯥꯏꯗꯤ ꯅꯍꯥꯟ ꯅꯌꯥꯝꯕꯅ ꯍꯥꯏꯕꯩ ꯇꯥꯏꯄꯇ ꯑꯩꯒꯤꯁꯨ ꯅꯨꯄꯥ ꯊꯤꯕꯤꯈ꯭ꯔꯣ ꯍꯥꯏꯅ ꯍꯥꯏꯒꯗꯕꯅꯦ
ꯌꯨꯝ ꯍꯜꯂꯛꯑꯅꯤ ꯅꯨꯄꯥ ꯊꯤꯕꯤꯔꯣ ꯍꯥꯏꯅ
ꯂꯥꯁ ꯑꯣꯞ ꯂꯥꯁ ꯑꯦ ꯑꯩꯈꯣꯏꯅ ꯍꯥꯏꯗ꯭ꯔꯁꯨ ꯑꯁ ꯏꯆꯥꯅ ꯏꯁꯨ ꯏꯁꯨꯁꯤꯡꯁꯦ ꯅꯨꯄꯥ ꯂꯩꯕ ꯌꯥꯔꯦꯅꯦꯅ ꯈꯪꯂꯒ ꯇꯧꯕꯤꯔꯗꯤ ꯐꯕ ꯍꯥꯏꯗ꯭ꯔꯤꯀꯥꯟꯗ
ꯑꯩꯈꯣꯏꯅ ꯍꯥꯏꯒꯗꯕꯅꯤꯅꯦ ꯍꯧꯖꯤꯛ ꯀꯥꯟꯒꯤ ꯏꯃꯥꯍꯣꯏ ꯕꯥꯕꯨꯡꯍꯣꯏꯗꯤ ꯑꯁ ꯃꯣꯏꯁꯦ ꯃꯁꯥ ꯃꯁꯥꯅ ꯈꯪꯅꯖꯕ ꯂꯩꯔꯝꯒꯅꯤ ꯍꯥꯏꯅ ꯂꯩꯕꯒꯤ ꯃꯣꯏꯁꯦ ꯊꯤꯗꯤ ꯊꯤꯕꯤꯔꯔꯣꯏꯗ
ꯑꯗꯨꯅꯦ ꯂꯨꯔꯤꯁꯦ ꯍꯥꯏꯕꯁꯨ ꯇꯟꯕꯀꯣ
ꯎꯝ
ꯌꯥꯝꯅ ꯅꯨꯄꯥ ꯆꯣꯞꯄ ꯃꯥꯜꯂꯛꯀꯅꯤꯕ
ꯎꯔꯛꯅꯤꯡꯉꯦ
ꯅꯨꯨꯄꯥ ꯆꯣꯞꯄ ꯃꯥꯜꯂꯛꯀꯅꯤ ꯍꯥꯏꯅ ꯑꯗꯨꯝ ꯇꯟꯕ ꯋꯥꯅꯤꯗ ꯅꯣꯏꯗꯤ ꯀꯔꯤ ꯀꯔꯤ ꯍꯥꯏꯅꯕ꯭ꯔꯣ ꯌꯨꯝ ꯄꯥꯟꯈ꯭ꯔꯣ ꯍꯥꯏꯅꯗꯕ꯭ꯔꯣ
ꯀꯥꯏꯗꯒꯤ ꯍꯥꯏꯅꯕꯅꯣ ꯑꯩꯕꯨꯗꯤ ꯑꯉꯥꯡ